ꯇꯨꯝꯃꯕꯣ
ꯇꯨꯝꯗꯔꯤꯗ ꯆꯥꯛ ꯇꯣꯛꯑꯒ ꯐꯝꯃꯤ
ꯀꯩꯅꯣ ꯍꯧꯖꯤꯛ ꯅꯣꯡ ꯇꯥꯕ꯭ꯔꯣ ꯍꯥꯏꯁꯦ
ꯑꯥꯎ
ꯑꯣ
ꯇꯥꯗꯔꯣ ꯅꯣꯢꯗꯤ ꯑꯣ
ꯀꯩꯒꯤꯅꯣ ꯅꯣꯏꯗꯅ ꯅꯣꯡꯃꯨꯛ ꯇꯥꯕ ꯑꯩꯈꯣꯏꯗꯅ ꯅꯣꯡ ꯇꯥꯗꯕ ꯀꯩꯅꯣ
ꯎꯝ ꯈꯪꯗꯦꯗ ꯑꯩ ꯒꯌꯥꯟ ꯃꯥꯡꯉꯦ ꯅ ꯆꯔꯥꯕ
ꯑꯥ ꯆꯥꯔꯦ
ꯀꯩ ꯏꯟꯖꯥꯡ
ꯎꯝ ꯉꯁꯤꯁꯦ ꯀꯩꯅꯣ ꯆꯥꯔꯤꯗꯣ ꯈꯥꯃꯦꯟ ꯆꯥꯏ ꯑꯥ
ꯎꯝ ꯍꯥꯎꯔꯦ
ꯅꯣꯏꯗꯤ
ꯎꯝ ꯁꯩꯒꯔꯤ
ꯑꯦ ꯅꯣꯏ ꯁꯧꯒ꯭ꯔꯤ ꯆꯥꯕ꯭ꯔꯣ
ꯑꯥ
ꯑꯥ ꯑ ꯁꯧꯒꯔꯤ ꯍꯥꯎꯇ꯭ꯔꯣ
ꯑꯥꯎ ꯀꯩ ꯍꯥꯏꯕ
ꯁꯧꯒ꯭ꯔꯤ ꯍꯥꯎꯗ꯭ꯔꯣ ꯍꯥꯏꯕ
ꯏꯁ ꯑ ꯑꯇꯤꯌꯥ ꯌꯧ ꯑꯇꯤꯌꯥꯒ ꯄꯨꯔꯥ ꯎꯔꯕ ꯍꯤꯟꯖꯥꯡꯅꯦ ꯑꯩ ꯊꯣꯟꯖꯣꯢꯁꯦ
ꯎꯝ
ꯎꯝ
ꯀꯩꯍꯕ
ꯑꯇꯤꯌꯥꯒ ꯎꯔꯦ ꯍꯥꯏꯕ ꯌꯦꯟꯖꯥꯡꯗꯣ
ꯑꯣ
ꯑꯗ ꯀꯅꯥꯅ ꯑꯗꯨ
ꯍꯥꯎꯕꯅꯤꯍꯦ ꯁꯧꯒꯔꯤꯗꯤ
ꯍꯑꯣꯏ ꯍꯑꯣꯕꯨ ꯗꯔ ꯃꯍꯤ
ꯁꯧꯒ꯭ꯔꯤ ꯁꯧꯒ꯭ꯔꯤꯒ ꯁꯧꯒ꯭ꯔꯤ ꯊꯣꯡꯕꯗꯅꯦ ꯊꯥꯡꯖꯤꯡ ꯑꯃꯦꯠ ꯄꯦ ꯇꯧꯔꯒ ꯆꯥꯕꯗꯣ ꯑꯁ ꯌꯥꯝ ꯍꯥꯎꯕꯅꯦ
ꯍꯧꯗꯦ ꯈꯣꯢꯒꯤ ꯕꯦꯂꯟꯗ꯭ꯔꯤꯗꯣ
ꯎꯝ
ꯑꯗꫭ ꯇꯧꯋꯗꯨꯁꯨ ꯑꯩꯗꯤ ꯆꯥꯗꯦ
ꯢꯁ ꯍꯥꯎꯕꯗꯨꯕꯨ
ꯃꯨꯟꯗ꯭ꯔꯤꯀꯥꯟꯒꯤ ꯍꯤꯡꯕꯗꯣ ꯍꯦꯛ ꯍꯦꯛꯑꯒ ꯆꯥꯕꯗꯣ ꯑꯗꯨꯗꯤ
ꯑꯥ ꯑꯥ ꯑꯗꯨꯁꯨ ꯍꯥꯎꯋꯦ ꯍꯣꯏ ꯊꯨꯝꯕꯅꯦ ꯑꯥ ꯅꯧꯔꯤꯀꯥꯟꯗꯗꯤꯀꯣ ꯌꯥꯝ ꯊꯨꯝꯕꯅꯦ
ꯎꯝ ꯆꯥꯎꯕꯗꯤ ꯆꯥꯗꯦꯕ ꯈꯔ ꯄꯤꯛꯇꯛ ꯇꯧ
ꯎꯝ
ꯕꯦꯔꯥꯅꯤꯍꯦ
ꯅꯣꯡ ꯀꯥꯕ ꯑꯗꯨꯗ ꯁꯌꯣ ꯂꯩꯔꯝꯕ ꯍꯗꯔꯦ
ꯅꯨꯡ ꯉꯥꯏꯔꯝꯅꯤꯅꯦ
ꯅꯨꯉꯥꯢꯗꯦ
ꯀꯩꯅꯣ ꯅꯨꯡꯉꯥꯏꯔꯤꯁꯦ
ꯅꯨꯡꯉꯥꯏꯇꯕꯩꯅꯤ ꯅꯨꯡꯉꯥꯏꯇꯁꯤ
ꯅꯨꯡꯉꯥꯏꯔ ꯅꯨꯡꯉꯥꯏꯔꯒꯕꯨ ꯅꯨꯡꯉꯥꯏ ꯍꯥꯏꯒꯗ꯭ꯔꯣ
ꯅꯣꯡ ꯇꯥꯕꯗꯤ ꯇꯨꯝꯕ ꯅꯨꯡꯉꯥꯏꯕꯅꯤ
ꯎ ꯅꯨꯡꯉꯥꯏꯇꯦ ꯅꯨꯡꯉꯥꯏꯇꯦ
ꯅꯣꯡ ꯇꯥꯔꯗꯤ ꯇꯨꯝꯕ ꯅꯨꯡꯉꯥꯏꯕꯅꯦ ꯍꯧꯒꯠꯄꯁꯨ
ꯅꯣꯏ ꯅꯣꯏ ꯆꯦ ꯑꯦ ꯅꯣꯏ ꯆꯦ ꯇꯣꯡꯈ꯭ꯔꯕꯣ
ꯑꯩꯈꯣꯏ ꯆꯦꯗꯤ ꯃꯌꯨꯝ ꯆꯠꯈ꯭ꯔꯦ ꯀꯩꯅꯣ ꯑ
ꯇꯔꯣꯝꯗꯥꯏ ꯀꯣ ꯇꯧꯔꯛꯑꯣ ꯍꯥꯏꯖꯏꯔꯅꯦ
ꯑꯦ ꯃꯥ ꯂꯩꯇ꯭ꯔꯦꯍꯦ ꯃꯉꯣꯟꯗ ꯇꯧꯔꯛꯑꯣ ꯍꯥꯏꯕꯅꯦ
ꯎꯝ
ꯀꯩ ꯁꯨꯔꯤꯒꯦ ꯍꯧꯖꯤꯛꯄꯣ
ꯀꯥꯏ
ꯌꯥꯝ ꯂꯥꯡ ꯌꯥꯝ ꯂꯥꯡꯕ ꯃꯥꯜꯂꯦ
ꯍꯨꯏ ꯍꯨꯏ
ꯍꯨꯢ ꯃꯆꯥ
ꯍꯨꯏ ꯃꯆꯥ ꯂꯩꯕ꯭ꯔꯣ ꯅꯣꯏꯗꯤ
ꯎꯝ ꯑꯃꯈꯛ
ꯃꯄꯨꯗꯣ ꯆꯥꯛ ꯌꯥꯝ ꯆꯥꯃꯜꯂꯦ ꯍꯥꯏꯕꯗꯨꯗ ꯌꯣꯜꯂꯤꯕ
ꯎꯝ
ꯑꯗꯨꯢꯅꯤꯗ ꯉꯍꯥꯗꯣ ꯏꯔꯣꯏꯕ ꯆꯠꯄꯒꯤ ꯐꯣꯇꯣ ꯉꯁꯤ ꯈꯛ ꯐꯪꯉꯤ ꯋꯥꯔꯤꯁꯦ
ꯀꯣꯏꯔꯤꯅꯦ ꯑꯗꯨꯗꯤ
ꯎꯝ
ꯀꯥꯏꯗ ꯏꯔꯣꯏꯕ ꯆꯠꯂꯤꯕ
ꯑꯗ ꯁ꯭ꯋꯃꯤꯡ ꯄꯨꯜꯗꯥ
ꯅꯨꯡꯉꯥꯏ ꯅꯨꯡꯉꯥꯏꯔꯝꯅꯤ ꯑꯗꯨꯗꯤ
ꯑꯣ ꯅꯨꯡꯉꯥꯢꯔꯦ
ꯎꯝ ꯑꯁ ꯀꯅꯥ ꯀꯅꯥ ꯆꯠꯂꯤꯅꯣ
ꯃꯤ ꯑꯉꯥꯡ ꯎꯝ ꯑꯉꯥꯡ ꯑꯩꯈꯣꯏ ꯑꯉꯥꯡꯁꯤꯡꯅ
ꯑꯣ
ꯑꯁ ꯑꯩꯈꯣꯏ ꯅꯨꯡꯁꯤꯕ ꯑꯃ ꯂꯩꯅꯤ
ꯀꯩ
ꯑꯩꯈꯣꯏ ꯑꯉꯥꯡ ꯑꯃꯗꯣ ꯃꯥꯏ ꯅꯨꯄꯥꯅ ꯇ꯭ꯔꯤꯇꯟ ꯇꯧꯔꯤꯛꯏꯌꯦ
ꯀꯃꯥꯏ ꯇꯧꯔꯤꯖꯥꯠꯅꯣ
ꯈꯪꯗ꯭ꯔꯦꯕ ꯑꯩꯗ ꯋꯥꯗꯣ ꯉꯁꯥꯏ ꯀꯣꯊꯣꯔꯛꯄ ꯑꯩ ꯆꯥꯛꯇꯥꯥꯛ ꯇꯣꯛꯅꯤ ꯀꯩ ꯈꯪꯉꯦ ꯃꯥꯗꯣ ꯅꯨꯡꯉꯥꯏꯗꯧ ꯃꯥꯜꯂꯦ ꯑꯗꯨꯗꯣ ꯐꯣꯟꯗꯣ ꯑꯃꯨꯛ ꯊꯝꯈ꯭ꯔꯦ ꯃꯈꯣꯟꯗꯨ ꯄꯥꯛꯇꯥꯥꯗꯅ ꯑꯗꯨꯝ ꯃꯦꯁꯦꯖ ꯍꯥꯏꯔꯛꯄ ꯑꯩꯗꯣ ꯌꯥꯝ ꯅꯨꯡꯉꯥꯏꯇꯦ ꯈꯔꯂꯦ ꯍꯥꯏꯔꯛꯄ ꯀꯩꯗꯧꯔꯒꯦ ꯈꯣꯠꯂꯒꯦ ꯑꯩꯉꯣꯟꯗ ꯎ ꯌꯥꯝ ꯎꯁꯤꯠꯇꯦ ꯈꯣꯠꯇꯦ ꯀꯅꯥꯅꯣ ꯍꯥꯏꯔ ꯃꯥꯏ ꯅꯨꯄꯥ ꯃꯤꯡ ꯍꯥꯏꯔꯣꯠ ꯑꯣ ꯌꯥꯝ ꯋꯥꯔꯦ ꯈꯣꯠꯂꯦꯌꯦ
ꯃꯣꯏ ꯌꯨꯝ ꯄꯥꯟꯕ꯭ꯔꯣ ꯍꯥꯏꯁꯦ
ꯍꯣꯏ ꯄꯥꯜꯂꯦ ꯏꯔꯥꯡ ꯇꯧꯗꯅ ꯍꯟꯗꯛ
ꯑꯦ ꯌꯥꯝ ꯑꯉꯥꯡ ꯑꯣꯏꯔꯝꯅꯤꯌꯦ ꯑꯗꯨꯗꯤ
ꯎꯝ ꯑꯉꯥꯡ ꯍꯣꯗꯤ ꯑꯩꯉꯣꯟꯗꯒꯗꯤ ꯈꯔ ꯉꯉꯥꯡꯑꯣ
ꯌꯥꯝ ꯌꯥꯝ ꯉꯟꯅ ꯌꯨꯝ ꯄꯥꯜꯂꯤꯍꯦ
ꯑꯥ ꯎꯝ ꯑꯗꯨ ꯑꯗꯨꯒꯤ ꯅꯨꯄꯥꯗꯨꯁꯨ ꯃꯆꯥ ꯑꯅꯤ ꯂꯩꯔꯦ
ꯑꯣ ꯃꯆꯥ ꯂꯩꯕ ꯅꯨꯄꯥꯗ ꯄꯥꯟꯕ
ꯑꯥꯎ ꯑꯗꯨꯗ ꯅꯨꯄꯤꯒꯗꯤ ꯗ꯭ꯔꯥꯏꯚꯔ ꯆꯧ ꯃꯥꯜꯂꯦ ꯈꯪꯒꯦ ꯑꯩꯁꯨ
ꯈꯔ ꯌꯦꯡꯉꯒ ꯄꯥꯟꯕ ꯌꯥꯗ꯭ꯔꯣ ꯑꯗꯨꯁꯨ
ꯃꯋꯥ ꯂꯧꯗꯦ
ꯑꯐ ꯅꯣꯢ ꯅꯥꯎꯄꯤ ꯀꯣꯜ ꯇꯧꯔꯛꯄ꯭ꯔꯣ
ꯑꯥ ꯇꯧꯔꯛꯑꯦ
ꯑꯣ ꯅꯆꯥ ꯅꯨꯄꯤꯗꯤ ꯀꯣꯜ ꯇꯧ ꯐꯪꯕ꯭ꯔꯣ
ꯐꯪꯗ꯭ꯔꯔꯤꯗ ꯍꯟꯗꯛꯇꯤ
ꯁꯥ ꯌꯥꯗꯦꯀꯣ ꯃꯤꯗꯤ ꯐꯪꯗꯕ ꯑꯣꯏꯔꯅꯤ
ꯎꯝ ꯀꯨꯏꯔꯦ ꯑꯩ ꯄꯥꯎ ꯐꯥꯎꯅꯕꯗ
ꯎꯝ ꯕꯤꯖꯤ ꯃꯤꯅꯤꯅꯀꯣ
ꯎꯝ ꯌꯥꯝꯅ ꯑꯁ ꯌꯥꯝ ꯆꯤꯜꯂꯦꯅꯦ
ꯏꯁꯁ ꯅꯪꯒꯤ ꯈꯔ ꯐꯩꯔ ꯑꯩꯕ ꯐꯥꯎꯅꯗꯦ
ꯎꯝ
ꯉꯁꯥꯏ ꯑꯌꯨꯛ ꯀꯅꯥꯒꯤ ꯐꯣꯟꯗꯣꯏꯅꯣ ꯈꯪꯗꯦ ꯃꯦꯁꯦꯁ ꯊꯥꯔꯛꯑꯝꯕꯅꯤ
ꯑꯝ
ꯑꯗꯨꯗ ꯐꯖꯅ ꯈꯨꯝꯕꯤꯗꯕꯩꯔ ꯃꯦꯁꯦꯁ ꯇꯥ ꯎꯗꯕꯥ ꯑꯩ ꯗꯤ ꯁꯥꯎꯔ ꯏꯁ꯭ꯀꯨꯜ ꯆꯠꯈꯔꯦ ꯎꯝ ꯁꯥꯎꯔꯦ ꯃꯃꯥꯟꯅꯕꯤꯅ ꯃꯃꯥꯟꯅꯕꯤꯗ ꯍꯪꯉꯒ ꯌꯥꯝ ꯊꯤ ꯁꯥꯎꯔꯦ ꯍꯥꯏ
ꯅꯒꯤ ꯎ ꯄꯥꯏꯜꯥꯏꯗ꯭ꯔꯦ
ꯀꯩꯒꯤ ꯁꯥꯎꯍꯜꯂꯤꯅꯣ
ꯑ ꯅꯠꯇ ꯅ ꯍꯅ
ꯋꯥꯛꯇꯕꯗꯤ ꯃꯤꯁꯁꯨꯇꯝ ꯂꯑꯦꯕ
ꯎꯝ
ꯃꯗꯤꯦ ꯅꯣꯏ ꯅꯣꯏ ꯏꯅꯥꯎꯄꯤ ꯂꯥꯛꯀꯗ꯭ꯔ ꯂꯥꯛꯀꯗ꯭ꯔꯣ ꯅꯣꯏꯗ
ꯂꯥꯛꯀꯅꯤ ꯍꯣꯏ
ꯁꯥꯁ ꯑꯩꯗꯤ ꯌꯥꯝ ꯈꯪꯉꯤꯀꯣ
ꯌꯥꯝ ꯌꯥꯝ ꯊꯤꯒꯠꯂꯤꯀꯣ
ꯁꯣꯝ ꯊꯒ ꯌ ꯋꯥꯅꯤꯅꯦ ꯂꯧ ꯂꯧ ꯁꯨꯅꯕ ꯂꯥꯛꯀꯦ ꯍꯥꯏ ꯃꯔ ꯎꯝ ꯑꯩ ꯊꯕꯛꯁꯤꯡꯟꯗꯨꯒ
ꯅꯪ ꯍꯩꯇ꯭ꯔꯣ
ꯍꯥꯏꯁꯨꯣ
ꯍꯩꯔꯗꯤ ꯂꯥꯛꯑꯣ ꯀꯩꯅꯣ ꯑꯩꯈꯣꯏ ꯆꯦꯗꯤ ꯑꯩꯈꯣꯏ ꯆꯦꯅꯤ ꯀꯩꯅꯣ ꯃꯥꯅ ꯇꯣꯉꯥꯟ ꯇꯥꯖꯔꯅꯤ ꯃꯥꯅ ꯇꯣꯉꯥꯟ ꯇꯥꯖꯔꯅꯤꯗꯅ
ꯎꯝ ꯂꯩ
ꯊꯕꯛ ꯁꯨꯕ ꯂꯥꯛꯄ ꯀꯩꯗꯧꯔꯤꯒꯦ
ꯑꯦ ꯅꯣꯏ ꯅꯣꯏ ꯅꯣꯏꯗ ꯂꯀꯅ ꯌꯦ ꯇꯟ꯭ꯔꯦ
ꯌꯦꯁ ꯑꯩꯈꯣꯏꯗ ꯀꯩ ꯂꯩꯒꯦ
ꯍꯨꯏꯅꯥꯎꯁꯨ ꯇꯃꯛꯅꯦ
ꯍꯨꯏ ꯃꯧꯛ ꯍꯨꯏꯗꯣ ꯃꯆꯥ ꯄꯣꯛꯑꯦ
ꯈꯪꯉꯦꯑꯩꯁꯨ ꯎꯋꯦ
ꯌꯥꯝ ꯈꯪꯖꯕꯗꯣ ꯌꯥꯝ ꯈꯪꯕꯤꯕꯗꫭ
ꯎꯝ ꯈꯪꯉꯅꯤ ꯈꯪꯗꯕ ꯌꯥꯗꯕꯒꯤ ꯉꯥꯅꯨꯁꯨ ꯂꯣꯏꯖꯕꯗꯣ ꯅꯣꯏꯗꯤ
ꯑꯩꯈꯣꯏ ꯉꯥꯅꯨꯗꯤ ꯑꯁ
ꯅꯣꯏ ꯉꯥꯅꯨꯗꫭ ꯑꯩ ꯅꯣꯡꯃ ꯅꯠꯇꯅ ꯅꯣꯡꯃꯗꯤ ꯁꯣꯏꯅ ꯐꯥ ꯂꯥꯛꯈꯤꯅꯤꯅꯦ
ꯌꯥꯗ꯭ꯔꯦ ꯑꯩꯈꯣꯏ ꯉꯥꯅꯨꯗꯤ
ꯀꯩꯒꯤ
ꯑꯩꯈꯣꯏ ꯉꯥꯅꯨꯗꯤ ꯃꯔꯤꯈꯛꯇꯗꯨꯕꯣ
ꯑꯗꯨꯏꯁꯨ ꯑꯃ ꯐꯩ ꯌꯥꯏ ꯀꯩꯅꯣ ꯅꫭꯏ ꯎꯗ꯭ꯔꯀꯥꯟꯗ ꯑꯗꯨꯁꯨ
ꯑꯁ ꯅꯪ ꯑꯩꯈꯣꯏ ꯃꯁꯤꯡ ꯅꯨꯡꯇꯤꯒꯤ ꯊꯤꯔꯤꯗꯨꯕꯨ ꯑꯩꯁ ꯅꯪ ꯐꯥ ꯍꫭꯏ ꯌꯥꯒꯗ꯭ꯔꯣ
ꯊ꯭ꯔ ꯌꯥꯝ ꯂꯣꯏꯌꫭ
ꯂꯣꯏꯅꯕꯗꯣ ꯃꯆꯥ ꯃꯆꯥꯗꯣ
ꯎꯝ
ꯄꫭꯛ ꯀꯣꯛ ꯀꯨꯝꯃꯦꯕ ꯅꯣꯏꯗꯤ ꯉꯥꯅꯨꯒꯨꯝꯕ ꯌꯦꯟꯒꯨꯝꯕꯗꯤ ꯂꯩꯕ꯭ꯔꯣ ꯌꫭꯠ
ꯅꯪꯨ ꯀꯨꯝꯕꯥ ꯌꯦ ꯎꯝ ꯅꯍꯥꯟꯃꯨꯛꯇꯣ ꯇꯔꯥꯃꯨꯛꯇꯤ ꯌꯣꯟꯗ꯭ꯔꯥ ꯅꯣꯏ ꯅꯣꯏ ꯅꯣꯏ ꯈꯨꯟꯗ
ꯀꯩꯅꯣ ꯅꯣꯏ ꯀꯔꯕꯥꯔ ꯌꯥꯝ ꯀꯟꯕ ꯃꯥꯜꯂꯤꯗ
ꯎꯝ ꯑꯩꯅ ꯇꯧꯕ ꯊꯣꯛꯄ ꯊꯕꯛꯇꯨꯕꯨ ꯖꯣꯠ ꯆꯥꯕ ꯅꯠꯇꯦ ꯌꯦꯟꯁꯨ ꯂꯧꯒꯦꯗꯤ ꯌꯥꯏ ꯀꯩꯩꯅꯣ
ꯅꯠꯇꯦ ꯌꯦꯟꯗꫭ ꯍꯥ
ꯌꯦꯟꯁꯨ ꯅꯪ ꯌꯦꯟ ꯄꯥꯝꯗꯤ ꯌꯦꯟꯁꯨ ꯂꯧꯕ ꯌꯥꯏꯕ ꯌꯦꯟꯁꯨ
ꯀꯌꯥ ꯀꯦꯌꯥꯅꯣꯗꯨꯅ
ꯋꯥꯟ ꯐꯣꯔꯇꯤ ꯁꯝꯊ ꯗ ꯎꯝ ꯇꯥꯎꯕ ꯑꯗꯨ ꯎꯝ ꯌꯥꯔ
ꯃꯇꯨ ꯂꯣꯏ ꯊꯣꯛꯑꯕꯣ
ꯎꯝ ꯑꯗꯨꯗꯤ ꯀꯥꯏꯗꯩꯅꫭ ꯅꯪꯁꯨ ꯂꯩꯗꯅ ꯎꯝ
ꯑꯩꯗꯤ ꯂꯧꯔꯗꯤꯀꯣ ꯈꯔ ꯆꯥꯎ ꯍꯂꯅꯤ
ꯕꫭꯏꯂꯔ ꯂꯧꯔꫭ ꯑꯗꯨꯗꯤ
ꯑꯗꯨ ꯕꯣꯏꯂꯔꯗꯤ ꯄꯥꯝꯗꯦ
ꯑꯗꯨ ꯀꯣꯏ ꯌꯥꯔꯣ
ꯑꯥ ꯀꯣꯏꯂꯔ
ꯌꯥꯝ ꯆꯥꯎꯔꯕ ꯀꯦꯖꯤ ꯑꯍꯨꯝꯃꯨꯛ ꯇꯥꯕ ꯃꯔꯤꯃꯨꯛ
ꯅꯠꯇꯦꯍꯦ ꯀꯦꯖꯤ ꯀꯦꯖꯤ ꯌꯎꯗꯦ ꯀꯦꯖꯤ ꯌꯧꯗ꯭ꯔꯤꯉꯩ ꯑ ꯍꯥꯐꯁꯨ ꯌꯧꯗꯕ ꯑ ꯃꯆꯥ
ꯑꯗꯨꯗꯤ ꯇꯥꯡꯈꯠꯀꯅꯤꯌꯦ ꯋꯥꯟ ꯁꯤꯛꯁꯇꯤ ꯃꯨꯛ ꯂꯥꯛꯀꯅꯤ ꯑꯗꯨꯒꯀꯨꯝꯗꯨꯗ
ꯌꯥꯝ ꯄꯤꯛꯄꯗꯤ ꯄꯥꯝꯅꯦꯕ ꯍꯥꯏꯗꯤ
ꯈꯪꯉꯕ ꯃꯁꯥ ꯈꯔ ꯈꯔ ꯊꯣꯛꯑꯒ ꯀꯩ ꯍꯥꯏꯅꯤ ꯃꯇꯨ ꯐꯖꯅ ꯊꯣꯛꯄꯗꯣ ꯕꯨꯛ ꯕꯨꯛ ꯂꯥꯎꯕꯗꯣ ꯑꯗꯨ ꯋꯥꯟ ꯁꯤꯛꯁ ꯁꯤ ꯂꯥꯛꯀꯅꯤ ꯑꯗꯨꯗꯤ
ꯄꯤꯛꯑꯗꯤ ꯀꯩꯅꯣ ꯀꯥꯡꯅ ꯂꯣꯏꯅ ꯆꯤꯛꯊꯜꯂꯅꯤꯕ
ꯅꯪ ꯁꯪꯉꯨꯗꯅ ꯑꯗꯨꯗꯤ
ꯑꯁ ꯑꯗꯨ ꯁꯪꯕ ꯇꯟꯕꯩꯅꯤꯅꯦ ꯆꯥꯎꯕ ꯄꯥꯝꯃꯦ ꯍꯥꯏꯗꯣ
ꯆ ꯆꯥꯎꯔꯖꯤ ꯀ ꯋꯥꯁꯤꯤꯁ ꯀ ꯑꯣꯏ
ꯑꯣ ꯅꯪꯗꯤ ꯀꯥꯏꯗꯒꯤ ꯂꯧꯔꯤꯅꯣ ꯑꯗꯨꯝ
ꯍꯌꯦꯡ ꯉꯏꯔꯛꯅꯦ ꯑꯩꯣꯏ ꯑꯩꯁꯗꯤ ꯀꯟꯇꯦꯛ ꯂꯩꯅꯩ ꯀꯩꯅꯣ